ꯑ ꯍꯂꯣ ꯃꯔꯨꯞ ꯅꯨꯡꯉꯥꯏꯔꯤꯕꯣ?
ꯑ ꯅꯨꯡꯉꯥꯏꯔꯤ ꯃꯔꯨꯞ꯫
ꯑ ꯑꯗꯨꯗꯤ ꯉꯁꯤꯗꯤ ꯁꯥꯟꯅ ꯈꯣꯠꯅꯕꯒꯤ ꯃꯇꯥꯡꯗ ꯋꯥꯔꯤ ꯍꯥꯏꯐꯦꯠ ꯁꯥꯟꯖꯦ
ꯑꯨꯝ ꯌꯥꯏꯌꯦ ꯃꯔꯨꯞ
ꯐꯔꯦ ꯑꯗꯨꯗꯤ ꯑꯥ ꯏꯟꯗꯤꯌꯥꯒꯤ ꯑꯣꯏꯅ ꯑꯩꯅ ꯁꯨꯝ ꯈꯟꯖꯔꯛꯄꯗꯀꯣ ꯁꯥꯟꯅ ꯈꯣꯠꯅꯕꯖꯦ ꯍꯔꯥꯎ ꯀꯨꯝꯍꯩꯒꯨꯝꯅ ꯁꯨꯝ ꯃꯔꯨꯑꯣꯏꯅꯦ ꯈꯟꯖꯩ ꯑ ꯁꯥꯟꯅ ꯈꯣꯠꯅꯕꯁꯦ ꯑꯩꯈꯣꯏꯒꯤ ꯆꯥꯡꯗꯝꯅꯕ ꯈꯛꯇꯒꯤꯁꯨ ꯅꯠꯇꯅ ꯃꯣꯏꯅ ꯑꯩꯈꯣꯏꯁꯦ ꯃꯥꯂꯦꯝ ꯄ꯭ꯔꯤꯊꯤꯕꯤꯗ ꯃꯁꯛ ꯇꯥꯛꯏ ꯑꯩꯈꯣꯏ ꯃꯁꯦꯟ ꯑꯃꯒ ꯑꯃꯒ ꯅꯨꯡꯁꯤ ꯆꯥꯟꯅꯅ ꯍꯤꯡꯃꯤꯟꯅꯩ ꯁꯨꯃꯥꯏꯁꯨ ꯑ ꯁꯨꯃꯥꯏꯅ ꯊꯝꯖꯒꯦ ꯑꯗꯨꯒ ꯁꯝꯅ ꯍꯥꯏꯔꯕꯗ ꯈꯨꯗꯝ ꯑꯣꯏꯅ ꯌꯦꯡꯁꯤ ꯀ꯭ꯔꯤꯀꯦꯠ ꯁꯥꯟꯅ ꯃꯇꯝꯗ ꯀ꯭ꯔꯤꯀꯦꯠ ꯌꯦꯡꯕ ꯂꯥꯏꯏꯕ ꯃꯤꯑꯣꯏ ꯀꯌꯥ ꯑꯃꯅ ꯍꯔꯥꯎꯅ ꯑꯃꯥꯏꯅ ꯌꯦꯡꯕ ꯑꯗꯒꯤ ꯀꯕꯥꯠ ꯇꯤꯒꯤ ꯎꯐꯨꯜ ꯃꯔꯛꯇꯒ ꯑꯉꯥꯡꯁꯤꯡꯅ ꯍꯔꯥꯎꯅ ꯄꯥꯝꯅ ꯁꯥꯟꯅꯖꯕ ꯀꯌꯥ ꯑꯃ ꯉꯣꯑꯈꯣꯏ ꯉꯁꯤꯒꯤ ꯇꯥꯏꯕꯪꯁꯤꯗꯕꯨ ꯐꯪꯉꯦ꯫ ꯑꯗꯣ ꯃꯔꯨꯞꯅ ꯀꯔꯤ ꯈꯟꯕꯤꯔꯤ ꯁꯨꯃꯥꯏꯅ ꯏꯟꯗꯤꯌꯥꯒꯤ ꯃꯇꯥꯡꯗ ꯁꯨꯃꯥꯏꯅ ꯊꯝꯖꯕꯁꯦ ꯁꯥꯟꯅ ꯈꯣꯠꯅꯕꯒꯤ
ꯑꯆꯨꯝꯕꯅꯤ ꯃꯔꯨꯞ ꯃꯔꯨꯞꯅ ꯍꯥꯏꯕꯤꯔꯤꯕꯗꯨ ꯑꯩꯁꯨ ꯌꯥꯖꯅꯤꯡꯉꯤ ꯁꯥꯟꯅ ꯈꯣꯠꯅꯕ ꯍꯥꯏꯕꯁꯤ ꯍꯩꯅꯕꯤ ꯈꯛꯇꯥ ꯅꯠꯇꯅ ꯃꯍꯥꯛꯁꯤ ꯌꯥꯝꯅ ꯆꯥꯎꯕ ꯃꯤ ꯑꯃꯒ ꯃꯤ ꯑꯃꯒꯤ ꯃꯔꯛꯇ ꯃꯔꯤ ꯆꯦꯁꯟꯅꯕ ꯑꯣꯏꯍꯟꯕ ꯑꯗꯨꯁꯨ ꯃꯇꯦꯡ ꯄꯥꯡꯉꯦ ꯍꯥꯏꯅ ꯊꯝꯖꯅꯤꯡꯉꯤ꯫
ꯑꯆꯨꯝꯕꯃꯛꯅꯤ ꯑꯗꯒꯤ ꯑꯩꯈꯣꯏ ꯌꯦꯡꯁꯦ ꯑ ꯀ꯭ꯔꯤꯛꯀꯦꯠꯇꯒꯤ ꯑꯣꯏꯅ ꯍꯧꯁꯦꯕꯀꯣ ꯀ꯭ꯔꯤꯛꯀꯦꯠꯇꯒꯤ ꯍꯧꯔꯒ ꯑꯩꯈꯣꯏ ꯏꯟꯗꯤꯌꯥꯒꯤ ꯁꯨꯝ ꯌꯦꯡꯉꯛꯄ ꯃꯇꯝꯗ ꯀꯌꯥꯝ ꯑꯩꯈꯣꯏ ꯕ꯭ꯔꯤꯇꯤꯁꯐꯤꯡꯅ ꯄꯥꯜꯂꯤꯉꯩ ꯃꯇꯝꯗ ꯑꯩꯈꯣꯏꯒꯤ ꯃꯣꯏꯒꯤ ꯃꯈꯥ ꯂꯣꯏꯂꯝ ꯃꯈꯥ ꯊꯝꯃꯦ ꯑꯗꯨ ꯃꯇꯝꯗꯒꯤ ꯑꯩꯈꯣꯏ ꯁꯥꯟꯅꯕ ꯍꯧꯖꯔꯛꯄꯅꯤ꯫ ꯀ꯭ꯔꯤꯀꯦꯠꯁꯦ ꯍꯧꯔꯛꯄꯁꯤꯗ ꯑꯍꯥꯟꯕꯗꯗꯤ ꯂꯝꯕꯤ ꯃꯆꯥꯒꯨꯝꯕ ꯌꯨꯝꯂꯛꯀꯨꯝꯕ ꯂꯝꯄꯥꯛ ꯃꯆꯥꯒꯨꯝꯅ ꯁꯥꯟꯅꯔꯝꯕꯗꯒꯤ ꯉꯁꯤꯗꯤ ꯑꯩꯈꯣꯏ ꯏꯟꯇꯔꯅꯦꯁꯅꯦꯜꯒꯤ ꯊꯥꯛꯇ ꯑꯩꯈꯣꯏꯒꯤ ꯃꯥꯂꯦꯝ ꯐꯝꯕꯥꯛꯇ ꯁꯨꯃꯥꯏꯅ ꯁꯥꯟꯅꯕ ꯐꯪꯗꯅ ꯑꯩꯈꯣꯏꯁꯤ ꯃꯤꯡꯆꯠ ꯎꯨꯔꯣꯡ ꯀꯌꯥ ꯑꯃ ꯄꯨꯔꯛꯈ꯭ꯔꯦ꯫ ꯑꯗꯒꯤ ꯁꯝꯅ ꯃꯤꯡ ꯑꯣꯏꯅ ꯈꯔ ꯄꯟꯖꯔꯕꯗ ꯁꯥꯟꯅꯔꯣꯏ ꯑꯐꯥꯎꯕꯁꯤꯡꯗꯀꯣ ꯁꯥꯆꯤꯟ ꯇꯦꯟꯗꯨꯜꯀꯔ ꯑꯗꯩ ꯑꯦꯝ ꯑꯦꯁ ꯗꯣꯅꯤ ꯕꯤꯔꯥꯠ ꯀꯣꯂꯤ ꯃꯈꯣꯏꯁꯤꯡꯁꯦ ꯁꯥꯟꯅꯔꯣꯏ ꯈꯛꯇ ꯅꯠꯇꯦ ꯃꯣꯏꯁꯦ ꯃꯤꯑꯣꯏ ꯀꯌꯥ ꯑꯃ ꯃꯤꯑꯣꯏ ꯃꯁꯤꯡ ꯀꯌꯥ ꯑꯃ ꯃꯣꯏꯅ ꯊꯧꯅꯥ ꯍꯥꯞꯄꯤꯕꯅꯤ ꯑꯃꯁꯨꯡ ꯑꯩꯈꯣꯏꯁꯦ ꯃꯥꯂꯦꯝ ꯄ꯭ꯔꯤꯊꯤꯕꯤꯗ ꯇꯥꯛꯏꯕꯅꯤ ꯁꯤꯒꯤ ꯃꯇꯥꯡꯗꯅ ꯃꯔꯨꯞꯅ ꯀꯔꯤ ꯈꯜꯂꯤ ꯀ꯭ꯔꯤꯛꯀꯦꯠꯀꯤ ꯃꯇꯥꯡꯁꯤ
ꯑꯆꯨꯝꯕꯃꯛꯅꯤ ꯃꯔꯨꯞ ꯑꯩꯈꯣꯏꯒꯤ ꯁꯥꯟꯅ ꯈꯣꯠꯅꯕ ꯀ꯭ꯔꯤꯛꯀꯦꯠꯃꯛꯇꯕꯨ ꯑꯣꯏꯔꯒꯁꯨ ꯁꯥꯟꯅ ꯈꯣꯠꯅꯕ ꯍꯥꯏꯕꯁꯤꯗ ꯃꯁꯥ ꯃꯁꯥꯅ ꯂꯩꯔꯤꯕ ꯃꯌꯥꯝꯁꯤꯅ ꯃꯁꯥ ꯃꯁꯥꯅ ꯄꯥꯝꯅꯔꯤꯕ ꯁꯥꯟꯅꯔꯣꯏꯁꯤꯡꯗꯨꯅ ꯄꯣꯕ ꯃꯇꯝꯗ ꯆꯞ ꯃꯥꯟꯅꯅ ꯑꯗꯒꯤ ꯄꯣꯕꯒꯤ ꯅꯨꯡꯉꯥꯏꯇꯕꯗꯨ ꯐꯪꯖꯩ꯫ ꯑꯗꯨꯗꯨꯒ ꯀꯥꯕ ꯃꯇꯝꯗꯅ ꯃꯣꯏꯗꯒꯤ ꯍꯦꯟꯅ ꯅꯨꯡꯉꯥꯏꯕꯗꯣ ꯐꯪꯖꯩ ꯍꯥꯏꯅ ꯊꯝꯖꯒꯦ꯫
ꯁꯨꯝꯕꯃꯛꯅꯤ ꯑꯗꯨꯒ ꯀ꯭ꯔꯤꯛꯀꯦꯠ ꯈꯛꯇꯁꯨ ꯅꯠꯇꯦ ꯑꯩꯈꯣꯏꯒꯤ ꯏꯟꯗꯤꯌꯥ ꯂꯩꯕꯥꯛꯁꯦ ꯁꯥꯟꯅ ꯈꯣꯠꯅꯕꯗ ꯁꯨꯃꯥꯏꯅ ꯃꯥꯂꯦꯝ ꯐꯝꯕꯥꯜꯊꯛꯇ ꯄꯨꯈꯠꯂꯤꯁꯦ꯫ꯍꯣꯛꯀꯤꯁꯨ ꯁꯨꯝ ꯂꯧꯗꯅ ꯌꯦꯡꯁꯤ ꯍꯣꯛꯀꯤꯁꯦ ꯃꯇꯝ ꯑꯃꯗ ꯃꯥꯂꯦꯝ ꯐꯝꯕꯥꯜꯊꯛꯇ ꯑꯣꯂꯦꯝꯄꯤꯛ ꯒꯣꯜ ꯀꯌꯥ ꯑꯃ ꯂꯧꯔꯦ ꯑꯗꯒꯤ ꯒꯤ ꯑꯐꯥꯎꯕ ꯁꯥꯟꯅꯔꯣꯏ ꯀꯌꯥ ꯑꯃꯅ ꯑꯩꯈꯣꯏꯖꯤ ꯃꯤꯡꯆꯠ ꯇꯥꯛꯄꯤꯔꯝꯃꯦ ꯑꯩꯈꯣꯏ ꯒ꯭ꯌꯥꯟ ꯆꯥꯟ ꯑꯐꯥꯎꯕꯀꯣ ꯃꯤꯑꯣꯏ ꯃꯣꯏꯁꯤꯅ ꯑꯃꯨꯛ ꯀꯩꯗꯧꯕ ꯉꯁꯤ ꯉꯁꯤ ꯑꯩꯈꯣꯏ ꯈꯨꯟꯅꯥꯏꯗ ꯑꯩꯈꯣꯏꯒꯤ ꯍꯣꯛꯀꯤ ꯁꯥꯟꯅꯕꯒꯤ ꯊꯧꯅꯥ ꯍꯥꯞꯄꯤꯔꯝꯃꯦ ꯇꯨꯡꯗ ꯂꯥꯛꯀꯗꯕ ꯑꯃꯗꯤ ꯍꯧꯖꯤꯛ ꯍꯧꯖꯤꯛ ꯑꯃꯁꯨꯡ ꯍꯧꯈꯤꯕꯁꯤꯡꯗ ꯍꯣꯛꯀꯤꯁꯦ ꯑꯗꯨꯛꯀꯤ ꯃꯇꯤꯛ ꯑꯩꯈꯣꯏꯒꯤ ꯊꯃꯣꯏꯗ ꯋꯥꯈꯜꯗ ꯑꯗꯨꯝ ꯂꯩꯍꯧꯋꯤ ꯁꯨꯃꯥꯏꯅ ꯊꯝꯖꯒꯦ ꯍꯣꯛꯀꯤꯒꯤ ꯃꯇꯥꯡꯁꯤꯅ ꯑꯃꯨꯛ ꯀꯔꯤ ꯈꯟꯕꯤꯔꯤ꯫
ꯎ ꯑꯆꯨꯝꯕꯃꯕꯅꯤ ꯃꯔꯨꯞ ꯍꯣꯛꯀꯤ ꯍꯥꯏꯕꯁꯤ ꯌꯥꯝꯅ ꯆꯥꯎꯕ ꯄꯨꯔꯥꯏ ꯄꯨꯋꯥꯔꯤ ꯂꯩꯕ ꯃꯁꯥꯟꯅ ꯃꯈꯜ ꯑꯃꯅꯤ ꯁꯤꯗ ꯑꯩꯈꯣꯏꯅ ꯍꯦꯟꯅ ꯄꯨꯛꯅꯤꯡ ꯆꯪꯖꯟꯕ ꯑꯃꯁꯨ ꯃꯊꯧ ꯇꯥꯏꯅ ꯊꯝꯖꯒꯦ ꯍꯧꯖꯤꯛꯀꯤ ꯃꯇꯝꯁꯤꯗ ꯑꯃ
ꯁꯨꯝꯕꯃꯛꯅꯤ ꯑꯗꯒꯤꯗꯤ ꯑꯃꯨꯛ ꯀꯕꯥꯇꯤꯗ ꯑꯃꯨꯛ ꯌꯦꯡꯁꯦ ꯑꯇꯩ ꯁꯥꯟꯅ ꯁꯥꯟꯅ ꯈꯣꯠꯅꯕꯁꯨ ꯅꯠꯇꯅ ꯀꯕꯥꯇꯤꯁꯤꯁꯨ ꯑꯩꯈꯣꯏꯒꯤ ꯏꯟꯗꯤꯌꯥꯒꯤ ꯑꯣꯏꯅ ꯊꯥꯏꯅꯉꯩꯗꯒꯤ ꯆꯠꯅꯔꯛꯂꯕ ꯁꯥꯟꯅꯕ ꯃꯈꯜ ꯑꯃꯅꯦꯕ ꯍꯥꯏꯔꯤꯖꯦ ꯊꯧꯅꯥ ꯌꯥꯝꯅ ꯆꯪꯕ ꯑꯃꯁꯨꯡ ꯂꯧ ꯌꯥꯝꯅ ꯍꯩꯒꯗꯕ ꯑꯗꯨꯒꯨꯝ ꯒꯨꯝꯕ ꯑꯈꯣꯏ ꯃꯁꯥꯟꯅ ꯃꯈꯜ ꯑꯃꯅꯤ꯫ꯑꯗꯒꯤ ꯑꯥ ꯑꯩꯈꯣꯏꯒꯤ ꯑꯍꯩ ꯑꯍꯩꯕ ꯀꯕꯥꯇꯤꯒꯤ ꯑꯐꯥꯎ ꯑꯐꯥꯎꯕ ꯑꯩꯈꯣꯏꯒꯤ ꯅꯦꯁꯅꯦꯜ ꯏꯁꯇꯥꯔ ꯀꯌꯥ ꯑꯃꯁꯨ ꯑꯩꯈꯣꯏ ꯁꯨꯃꯥꯏꯅ ꯑ ꯃꯥꯂꯦꯝ ꯄ꯭ꯔꯤꯊꯤꯕꯤꯗ ꯃꯁꯛ ꯇꯥꯛꯇꯅ ꯚꯥꯔꯠꯁꯦ ꯃꯁꯛ ꯇꯥꯛꯇꯅ ꯏꯟꯗꯤꯌꯥꯁꯦ ꯃꯁꯛ ꯇꯥꯛꯇꯅ ꯁꯨꯃꯥꯏꯅ ꯇꯧꯋꯦ ꯊꯧꯅꯥꯏ ꯀꯌꯥꯃꯨ ꯂꯩꯒꯤ ꯑꯩꯈꯣꯏꯁꯦ ꯂꯩꯈꯣꯝ ꯃꯔꯛꯇ ꯁꯥꯟꯅꯔꯝꯕꯗꯒꯤꯗꯤ ꯑꯩꯈꯣꯏꯁꯦ ꯃꯥꯂꯦꯝ ꯐꯝꯕꯥꯛꯇꯛꯇ ꯑꯗꯨꯛꯀꯤ ꯃꯇꯤꯛ ꯑꯩꯈꯣꯏꯒꯤ ꯍꯩꯁꯤꯡꯕꯗꯨ ꯎꯠꯊꯣꯛꯑꯦꯅ ꯈꯟꯖꯩ ꯀꯕꯥꯇꯤꯒꯤ ꯃꯇꯥꯡꯁꯤꯅ ꯀꯔꯤ ꯈꯟꯕꯤꯔꯤ
ꯑꯁꯦꯕꯃꯛꯅꯤ ꯃꯔꯨꯞ ꯒꯧꯍꯥꯇꯤ ꯍꯥꯏꯕꯁꯤ ꯌꯥꯝꯅ ꯑꯉꯛꯄ ꯌꯥꯝꯅ ꯅꯨꯡꯉꯥꯏꯕ ꯃꯁꯥꯟꯅ ꯑꯃꯁꯨ ꯑꯃꯠꯇ ꯑꯣꯏꯗꯨꯅ ꯑꯩꯈꯣꯏꯒꯤ ꯏꯟꯗꯤꯌꯥꯒꯤ ꯑꯣꯏꯕ ꯂꯩꯔꯛ ꯈꯨꯂꯛꯇ ꯁꯥꯟꯅꯔꯝꯕꯗꯒꯤ ꯃꯥꯂꯦꯝꯒꯤ ꯊꯥꯛꯇ ꯑꯆꯧꯕ ꯃꯥꯂꯦꯝꯒꯤ ꯐꯝꯕꯥꯜ ꯈꯛꯇ ꯄꯨꯈꯠꯂꯛꯄ ꯍꯥꯏꯕꯁꯤ ꯌꯥꯝ ꯊꯤꯅ ꯅꯣꯛꯅꯤꯡꯉꯥꯏꯅꯤꯌꯥꯝ ꯍꯔꯥꯎꯕꯁꯨ ꯄꯨꯣꯛꯅꯤꯡꯏ
ꯁꯨꯝꯕꯃꯛꯅꯤ ꯑꯗꯨꯗꯒꯤ ꯑꯃꯨꯛ ꯑ ꯀꯕꯥꯇꯤꯒꯤ ꯃꯇꯨꯡ ꯇꯥꯔꯛꯄꯗ ꯑꯩꯈꯣꯏꯒꯤ ꯃꯨꯛꯅꯥꯁꯦ ꯃꯨꯛꯅꯥꯁꯤꯁꯨ ꯑꯩꯈꯣꯏꯒꯤ ꯏꯟꯗꯤꯌꯥꯒꯤ ꯑꯔꯤꯕ ꯃꯇꯝꯗꯒꯤ ꯁꯤꯖꯁꯨ ꯌꯥꯎꯔꯛꯂꯕ ꯑꯗꯨꯒꯨꯝꯕ ꯁꯝꯅ ꯍꯥꯏꯔꯕꯗ ꯂꯨ ꯇꯣꯡꯗ ꯄꯛꯂꯛꯂꯕ ꯃꯁꯥꯟꯅꯒ ꯍꯥꯏꯕꯗꯨꯅꯦꯕ ꯑꯥ ꯑꯩꯈꯣꯏꯒꯤ ꯆꯍꯤꯆꯥ ꯀꯌꯥ ꯑꯃꯒꯤ ꯑꯩꯈꯣꯏꯒꯤ ꯂꯣꯏꯁꯪ ꯀꯌꯥ ꯑꯃ ꯂꯤꯡꯈꯠꯂꯛꯇꯅ ꯁꯤꯒꯤ ꯊꯑꯣꯏꯒꯤ ꯃꯨꯛꯅꯥꯁꯦ ꯇꯝꯃꯛꯅꯕ ꯁꯥꯟꯅꯅꯕ ꯁꯨꯃꯥꯏꯅ ꯇꯧꯔꯝꯃꯦ ꯑꯗꯒꯤ ꯑꯐꯥꯎꯕ ꯑꯩꯈꯣꯏꯒꯤ ꯃꯨꯛꯅꯥ ꯁꯥꯟꯅꯔꯣꯏꯁꯤꯡꯗ ꯁꯨꯁꯤꯜ ꯀꯨꯃꯥꯔ ꯑꯗꯨꯗꯒꯤ ꯕꯖꯖꯟꯒ꯭ꯔ ꯄꯨꯅꯤꯌꯥ ꯃꯣꯏꯅꯁꯨ ꯄ꯭ꯔꯤꯊꯤꯕꯤ ꯐꯝꯕꯥꯛꯊꯛ ꯇ ꯃꯣꯏꯒꯤ ꯃꯤꯡꯆꯠꯁꯦ ꯎꯔꯣꯡꯁꯦ ꯈꯤꯜꯂꯝꯃꯦ ꯚꯥꯔꯠꯁꯦ ꯇꯥꯛꯑꯝꯃꯦ ꯁꯨꯃꯥꯏꯅ ꯑꯩꯈꯣꯏꯁꯦ ꯑꯥ ꯃꯨꯛꯅꯥꯗꯁꯨ ꯃꯦꯗꯜ ꯀꯌꯥ ꯑꯃ ꯑꯣꯂꯦꯝꯄꯤꯛ ꯀꯌꯥ ꯑꯃ ꯂꯧꯔꯛꯑꯦ ꯑꯣꯂꯦꯝꯄꯤꯛ ꯀꯌꯥꯗ ꯁꯨꯃꯥꯏ ꯁꯨꯝ ꯁꯔꯨꯛ ꯌꯥꯔꯛꯇꯅ ꯈꯣꯠꯇꯅ ꯃꯣꯏꯁꯦ ꯑꯥ ꯃꯨꯛꯅꯥꯁꯦ ꯃꯁꯥꯟꯅ ꯑꯃꯈꯛꯇ ꯅꯠꯇꯦ ꯃꯣꯏꯁꯦ ꯑꯩꯈꯣꯏꯒꯤ ꯊꯝꯃꯣꯏ ꯋꯥꯈꯜ ꯄꯨꯛꯅꯤꯡ ꯋꯥꯈꯜ ꯆꯪꯅ ꯑꯩꯈꯣꯏꯒꯤ ꯋꯥꯈꯜ ꯆꯣꯏꯊꯣꯛꯇꯕꯤꯗ ꯊꯧꯅꯥ ꯄꯥꯡꯒꯜ ꯑꯃꯗꯤ ꯏꯀꯥꯏ ꯈꯨꯝꯅꯕ ꯀꯌꯥ ꯑꯃꯅ ꯃꯈꯣꯏꯁꯦ ꯀꯣꯏꯁꯤꯜꯂꯒ ꯑꯗꯨꯒꯨꯝꯕ ꯁꯥꯟꯅꯔꯤꯕꯅꯤ ꯃꯁꯥꯟꯅ ꯑꯃꯅꯤ ꯈꯜꯂꯤ ꯁꯤꯒꯤ ꯃꯇꯥꯡꯗꯅ ꯀꯔꯤ ꯈꯟꯕꯤꯔꯤ ꯃꯔꯨꯞꯅ
ꯑꯁꯨꯝꯕꯅꯤ ꯃꯔꯨꯞ ꯑꯩꯒꯤ ꯃꯣꯠꯇ ꯍꯥꯏꯖꯔꯒꯗꯤ ꯌꯥꯝꯅ ꯄꯤꯛꯄ ꯈꯨꯡꯒꯪ ꯌꯥꯝꯅ ꯄꯤꯛꯄ ꯂꯩꯕꯥꯛ ꯑꯃꯗꯒꯤ ꯑꯁꯤꯒꯨꯝꯂꯕ ꯃꯥꯂꯦꯝꯒꯤ ꯑꯆꯧꯕ ꯊꯥꯛꯇ ꯄꯨꯈꯠꯂꯛꯄ ꯉꯝꯕ ꯍꯥꯏꯕꯁꯤ ꯌꯥꯝꯅ ꯄꯨꯛꯅꯤꯡ ꯊꯧꯒꯠꯅꯤꯡꯉꯥꯏꯅꯤ ꯍꯥꯏꯅ ꯊꯝꯖꯅꯤꯡꯏ
ꯆꯨꯝꯕꯃꯛꯅꯤ ꯑꯗꯨꯗꯒꯤ ꯁꯨꯝ ꯃꯈꯥ ꯇꯥꯔꯛꯄ ꯑꯣꯏꯅ ꯑꯩꯈꯣꯏꯒꯤ ꯕꯦꯠꯃꯤꯟꯇꯟꯁꯦ ꯕꯦꯃꯤꯇꯟꯖꯤꯁꯨꯨ ꯑꯩꯈꯣꯏꯒꯤ ꯎꯝ ꯑꯐꯥꯎꯕ ꯃꯥꯏ ꯄꯥꯛꯅ ꯄꯨꯊꯣꯛꯂꯕ ꯃꯥꯏ ꯄꯥꯛꯅ ꯁꯥꯟꯅꯔꯕ ꯑꯗꯨꯒꯨꯝꯂꯕ ꯃꯁꯥꯟꯅ ꯑꯃꯅꯤ ꯈꯟꯖꯩ ꯄꯤ ꯚꯕꯤ ꯁꯤꯟꯙꯨ ꯑꯗꯒꯤ ꯁꯥꯏꯅꯥ ꯅꯦꯋꯥꯜ ꯑꯗꯩ ꯀꯤꯇꯝ ꯕꯤ ꯁ꯭ꯔꯤꯀꯟ ꯍꯥꯏꯔꯤꯕ ꯃꯤ ꯁꯥꯟꯅꯔꯣꯏ ꯀꯌꯥ ꯑꯃ ꯑꯐꯥꯎꯕꯁꯤꯡꯁꯤꯅ ꯑꯩꯈꯣꯏ ꯃꯥꯂꯦꯝ ꯄ꯭ꯔꯤꯊꯤꯕꯤꯗ ꯁꯛ ꯇꯥꯛꯄꯤꯔꯝꯃꯦ ꯑꯗꯒꯤ ꯀꯌꯥꯃꯨꯛ ꯑꯩꯈꯣꯏꯁꯦ ꯌꯦꯡꯕꯗꯁꯨ ꯌꯥꯝ ꯅꯨꯡꯉꯥꯏꯀꯣ ꯕꯦꯠꯃꯤꯟꯇꯟ ꯁꯥꯟꯅꯕꯁꯤ ꯑꯗꯨꯛꯀꯤ ꯃꯇꯤꯛ ꯂꯧ ꯂꯩꯕ ꯌꯥꯝꯅ ꯊꯨꯕ ꯑꯗꯒꯤ ꯈꯪꯗꯦ ꯌꯦꯡꯉꯤꯕ ꯃꯤꯑꯣꯏꯁꯤꯡꯗ ꯄꯨꯅꯤꯡ ꯋꯥꯈꯜ ꯆꯣꯏꯊꯣꯛꯇꯕꯤꯗ ꯑꯩꯈꯣꯏꯒꯤ ꯋꯥꯈꯜ ꯅꯨꯡꯉꯥꯏꯅ ꯑꯗꯒꯤ ꯀꯔꯤ ꯇꯧꯔꯛꯀꯗꯒꯦ ꯃꯈꯥ ꯇꯥꯕꯗ ꯀꯔꯤ ꯂꯥꯛꯀꯅꯤ ꯌꯥꯝꯅ ꯁꯤꯡꯅꯍꯟꯕ ꯄꯥꯈꯠꯍꯟꯕꯒꯤ ꯑꯃꯁꯨ ꯑꯣꯏ ꯕꯦꯠꯃꯤꯟꯇꯟꯒꯤ ꯃꯇꯥꯡꯁꯤꯗ ꯃꯔꯨꯞꯅ ꯀꯔꯤ ꯈꯟꯕꯤꯔꯤ
ꯎ ꯑꯆꯨꯝ ꯉ ꯉꯅꯤ ꯃꯔꯨꯞ ꯕꯦꯠꯃꯤꯇꯟ ꯍꯥꯏꯕꯁꯤ ꯍꯧꯖꯤꯛꯀꯤ ꯃꯇꯝꯗ ꯍꯥꯟꯅꯗꯒꯤꯁꯨ ꯌꯥꯝꯅ ꯆꯥꯎꯕ ꯃꯐꯝ ꯑꯃ ꯀꯜꯂꯒ ꯂꯥꯛꯄ ꯃꯁꯥꯟꯅ ꯃꯈꯜ ꯑꯃꯅꯤ ꯃꯁꯤ ꯅꯍꯥꯁꯤꯡꯗ ꯍꯦꯟꯅ ꯅꯍꯥꯁꯤꯡꯗ ꯍꯦꯟꯅ ꯑꯣꯟꯁꯤꯜꯂꯒ ꯄꯨꯊꯣꯛ ꯃꯁꯥ ꯃꯁꯥꯟꯅ ꯃꯈꯜꯂꯝꯅꯤ ꯍꯥꯏꯅ ꯊꯝꯖꯩ
ꯑꯆꯨꯝꯕ ꯃꯛꯅꯦ ꯑꯗꯨ ꯅꯍꯥꯁꯤꯡꯒꯤ ꯄꯜꯂꯛꯄꯗ ꯑꯩꯅꯁꯨ ꯄꯨꯁꯟꯅꯤꯡꯉꯛꯂꯤꯕ ꯃꯁꯥꯟꯅ ꯑꯁꯤꯅ ꯑꯩꯈꯣꯏ ꯐꯨꯠꯕꯣꯜꯁꯦ ꯐꯨꯠꯕꯣꯜꯁꯦ ꯑꯗꯨꯛꯀꯤ ꯃꯇꯤꯛ ꯍꯧꯖꯤꯛ ꯍꯧꯖꯤꯛꯇꯒꯤ ꯅꯠꯇꯅ ꯊꯥꯏꯅꯗꯒꯤ ꯑꯣꯏꯅ ꯑꯗꯨꯝ ꯃꯥꯁꯦ ꯀꯥꯡꯂꯨꯞ ꯀꯥꯡꯂꯨꯞ ꯈꯥꯏꯗꯣꯛꯎꯑꯒ ꯃꯥꯅ ꯑꯩꯒꯤꯅꯤ ꯃꯥꯅ ꯑꯩꯒꯤꯅꯤ ꯀꯥꯏꯅ ꯁꯥꯟꯅꯔꯣꯏ ꯀꯌꯥ ꯑꯃꯒꯤ ꯃꯥꯒꯤ ꯁꯞꯄꯣꯔꯠ ꯇꯧꯕꯤꯕ ꯃꯌꯥꯝ ꯑꯃ ꯂꯩꯌꯦꯕ ꯑꯗꯨꯒꯨꯝꯕ ꯁꯦ ꯈꯥꯏꯗꯣꯛꯇꯅ ꯁꯝꯅ ꯍꯥꯏꯔꯕꯗ ꯑꯩꯈꯣꯏꯒꯤ ꯏꯟꯗꯤꯌꯥꯒꯤ ꯋꯥꯔꯜ ꯀꯞ ꯑꯟꯗꯔ ꯁꯕꯦꯟꯇꯤꯟꯒ ꯇꯧꯈꯤꯕ ꯃꯇꯝꯗ ꯁꯤꯅ ꯑꯩꯒꯤꯅꯤ ꯂꯝ ꯒꯣꯋꯥꯅꯤ ꯑꯩꯅ ꯀꯦꯔꯦꯂꯥꯅꯤ ꯑꯩꯅ ꯅꯣꯔꯠ ꯏꯁꯅꯤ ꯀꯥꯏꯅ ꯇꯧꯗꯅ ꯑꯗꯨꯒꯤ ꯃꯇꯤꯛ ꯌꯥꯝ ꯅꯨꯡꯉꯥꯏꯈꯤꯕ ꯑꯣꯏ ꯍꯧꯖꯤꯛꯁꯨ ꯀꯣꯁ ꯃꯌꯥꯝ ꯑꯃ ꯂꯝꯖꯤꯡ ꯇꯥꯛꯄꯤ ꯃꯌꯥꯝ ꯑꯃ ꯊꯣꯛꯂꯛꯇꯅ ꯏꯟꯗꯤꯌꯥꯁꯦ ꯑꯗꯨꯛꯀꯤ ꯃꯇꯤꯛ ꯑꯩꯅ ꯁꯨꯝ ꯊꯝꯖꯕꯗ ꯊꯋꯥꯏ ꯌꯥꯎꯁꯟꯕꯤ ꯇꯥꯔꯗꯤ ꯀꯣ ꯑꯩꯅ ꯐꯤꯐꯥ ꯋꯥꯔꯜ ꯀꯞꯁꯤ ꯀ꯭ꯋꯥꯂꯤꯐꯥꯏ ꯇꯧꯔꯒ ꯑꯩꯈꯣꯏꯒꯤ ꯏꯟꯗꯤꯌꯥꯁꯦ ꯃꯥꯂꯦꯝꯗ ꯁꯛ ꯇꯥꯛꯄ ꯉꯝꯃꯛꯀꯗ꯭ꯔꯥ ꯍꯥꯏꯅ ꯈꯟꯖꯩ ꯐꯨꯠꯕꯣꯜꯒꯤ ꯃꯇꯥꯡꯁꯤꯗꯅ ꯀꯔꯤ ꯃꯔꯨꯝꯅ ꯀꯔꯤ ꯄꯥꯎ ꯇꯝꯅꯤꯡꯉꯤ ꯇꯪ ꯍꯥꯏꯐꯦꯠꯇꯪ ꯄꯟꯕꯤꯌꯨ
ꯑꯆꯨꯝꯕꯅꯤ ꯃꯔꯨꯞ ꯐꯨꯠꯕꯣꯜꯒꯤ ꯃꯇꯥꯡ ꯑꯁꯤꯗ ꯃꯥꯂꯦꯝ ꯁꯤꯟꯕ ꯊꯨꯡꯅ ꯋꯥꯔꯜ ꯀꯞ ꯑꯁꯤꯗ ꯑꯩꯈꯣꯏꯒꯤ ꯏꯟꯗꯤꯌꯥꯅ ꯁꯔꯨꯛ ꯌꯥꯕ ꯉꯝꯃꯒꯗꯤ ꯌꯥꯝꯅ ꯍꯔꯥꯎꯕꯗꯨ ꯅꯨꯡꯉꯥꯏꯕꯗꯨ ꯑꯣꯏꯒꯅꯤ ꯍꯥꯏꯅ ꯊꯝꯖꯒꯦ
ꯆꯨꯝꯕꯃꯛꯅꯤ ꯑꯗꯨꯒ ꯃꯈꯥ ꯇꯥꯔꯛꯄꯗ ꯑꯩꯈꯣꯏꯒꯤ ꯁꯥꯟꯅꯔꯣꯏ ꯀꯌꯥ ꯑꯃ ꯂꯩꯔꯤ ꯃꯈꯜ ꯃꯈꯥꯒꯤ ꯁꯥꯟꯅꯕ ꯃꯁꯥꯟꯅ ꯀꯌꯥ ꯑꯃ ꯂꯩꯔꯤ ꯃꯤꯡ ꯑꯣꯏꯅ ꯄꯜꯂꯕꯗ ꯏꯟꯗꯤꯌꯥꯕꯨ ꯃꯥꯏ ꯄꯥꯛꯅ ꯃꯤꯡꯆꯠ ꯎꯔꯣꯡ ꯈꯤꯜꯂꯝꯕ ꯏꯟꯗꯤꯌꯥꯕꯨ ꯁꯛꯇꯥꯛꯑꯝꯕ ꯃꯤꯑꯣꯏꯁꯤꯡ ꯈ ꯈꯔ ꯄꯜꯂꯕꯗ ꯅꯤꯔꯖ ꯆꯣꯄ꯭ꯔꯥ ꯇꯥ ꯂꯪꯕꯤꯒꯤ ꯃꯁꯥꯟꯅꯗ ꯑꯣꯂꯦꯝꯄꯤꯛꯇ ꯒꯣꯜ ꯂꯧꯔꯛꯈꯤꯕ ꯑꯗꯒꯤ ꯌꯥꯝ ꯂꯩꯈ꯭ꯔꯦ ꯑꯩꯈꯣꯏꯒꯤ ꯕꯣꯛꯁꯤꯡꯒꯤ ꯁꯨꯇꯤꯡꯒꯤ ꯋꯦꯠ ꯂꯤꯐꯇꯤꯡꯒꯤ ꯁꯨꯃꯥꯏꯅ ꯃꯁꯥꯟꯅ ꯀꯌꯥ ꯑꯃꯗ ꯅꯍꯥꯁꯤꯡꯅ ꯊꯋꯥꯏ ꯌꯥꯎꯅ ꯌꯥꯎꯁꯤꯟꯗꯨꯅ ꯃꯈꯣꯏꯒꯤ ꯍꯩꯖ ꯁꯤꯡꯖꯕꯨ ꯎꯠꯊꯣꯛꯇꯨꯅ ꯃꯥꯂꯦꯝ ꯄ꯭ꯔꯤꯊꯤꯕꯤꯗ ꯁꯨꯃꯥꯏꯅ ꯏꯟꯗꯤꯌꯥ ꯁꯛ ꯇꯥꯛꯄꯒꯤ ꯀꯌꯥ ꯑꯃ ꯊꯦꯡꯅꯈ꯭ꯔꯦ ꯁꯤꯒꯤ ꯃꯇꯥꯡꯗ ꯑꯃꯨꯛ ꯃꯔꯨꯞꯅ ꯀꯔꯤ ꯍꯥꯏꯕꯤꯅꯤꯡꯉꯤ
ꯃꯥꯅꯦ ꯃꯔꯨꯞ ꯃꯁꯤꯒꯤ ꯃꯇꯥꯡꯗ ꯃꯁꯤꯅ ꯑꯩꯈꯣꯏꯅ ꯄ꯭ꯔꯨꯞ ꯇꯧꯋꯦ ꯃꯗꯨꯗꯤ ꯏꯟꯗꯤꯌꯥꯗ ꯂꯩꯔꯤꯕ ꯁꯥꯟꯅꯔꯣꯏ ꯁꯤꯡꯁꯦ ꯌꯥꯝ ꯊꯤꯅ ꯃꯊꯧꯅꯥ ꯂꯩꯕ ꯑꯃꯗꯤ ꯃꯁꯥꯒꯤ ꯇꯦꯂꯦꯟ ꯂꯩꯕ ꯃꯤ ꯑꯃ ꯑꯅꯤ ꯈꯛꯇꯪꯒꯤ ꯅꯠꯇꯅ ꯁꯥꯟꯅꯔꯣꯏꯁꯤꯡ ꯁꯤ ꯃꯁꯥꯅ ꯃꯁꯥꯅ ꯁꯥꯟꯅꯖꯔꯤꯕ ꯃꯁꯥꯟꯅꯁꯤꯡꯗꯨꯗ ꯌꯥꯝ ꯊꯤꯅ ꯊꯋꯥꯏ ꯌꯥꯎꯅ ꯁꯥꯟꯅꯩ ꯍꯥꯏꯅ ꯊꯝꯖꯒꯦ
ꯕꯃꯛꯅꯤ ꯑꯗꯨꯒ ꯑꯩꯈꯣꯏꯒꯤ ꯃꯈꯥ ꯇꯥꯔꯛꯄ ꯃꯁꯥꯟꯅꯁꯤꯡꯗꯀꯣ ꯑꯩꯈꯣꯏꯒꯤ ꯍꯥꯟꯅꯗꯒꯤ ꯆꯠꯅꯔꯛꯂꯕ ꯊꯥꯏꯅꯗꯒꯤ ꯌꯥꯎꯔꯛꯂꯕ ꯄꯨꯔꯥ ꯃꯥꯂꯦꯝ ꯐꯝꯕꯥꯜ ꯊꯛꯇ ꯃꯛꯇꯤ ꯗꯥꯏꯔꯦꯛ ꯑꯩꯈꯣꯏꯒꯤ ꯄꯨꯊꯣꯛꯄ ꯉꯝꯗꯕ ꯑꯗꯨꯒꯨꯝꯕ ꯃꯁꯥꯟꯅ ꯈꯔ ꯃꯤꯡ ꯑꯣꯏꯅ ꯈꯔ ꯄꯟꯖꯔꯕꯗ ꯈꯣꯈꯣ ꯗꯒꯤ ꯒꯤꯂꯤ ꯗꯟꯗꯥ ꯂꯒꯣꯔꯤ ꯍꯥꯏ ꯈꯨꯡꯒꯪ ꯈꯨꯌꯥꯒꯨꯝꯕ ꯑꯗꯒꯤ ꯃꯍꯩꯁꯪ ꯂꯣꯏꯁꯪ ꯀꯌꯥꯗ ꯁꯥꯟꯅꯔꯤ ꯃꯣꯏꯁꯦ ꯁꯔꯀꯥꯔꯅ ꯑꯩꯈꯣꯏꯒꯤ ꯃꯁꯛ ꯈꯪꯕꯤꯅꯕ ꯍꯣꯠꯅꯕꯤꯗꯕ ꯁꯤꯒꯨꯝꯕ ꯀꯌꯥ ꯑꯃꯁꯨ ꯂꯩꯔꯤ ꯑꯗꯨꯒ ꯍꯥꯏꯔꯤꯕ ꯃꯁ ꯃꯁꯥꯟꯅꯁꯤꯡ ꯑꯁꯤꯅ ꯑꯩꯈꯣꯏꯁꯤ ꯑꯩꯈꯣꯏꯒꯤ ꯄꯨꯂꯞ ꯄꯨꯟꯅ ꯁꯥꯟꯅꯔꯤꯕ ꯑꯩꯈꯣꯏꯒꯤ ꯀꯥꯡꯕꯨ ꯄꯨꯟꯅ ꯃꯇꯧ ꯀꯔꯝꯅ ꯑꯩꯈꯣꯏ ꯄꯨꯟꯅ ꯋꯥꯈꯜ ꯃꯥꯟꯅꯗꯨꯅ ꯃꯁꯥꯟꯅ ꯑꯁꯤ ꯀꯥꯁꯤꯒꯦ ꯈꯣꯠꯁꯤꯒꯦ ꯑꯃꯒ ꯑꯃꯒ ꯋꯥꯈꯜ ꯄꯨꯛꯅꯤꯡ ꯋꯥꯈꯜ ꯑꯃꯠꯇ ꯑꯣꯏꯕꯒꯤ ꯁꯨꯃꯥꯏꯅ ꯁꯥꯟꯅꯕ ꯂꯧꯁꯤ ꯁꯤꯡ ꯀꯌꯥ ꯑꯃ ꯄꯤꯕ ꯑꯗꯨꯒꯨꯝꯕ ꯑꯣꯏꯌꯦ ꯑꯗꯨꯃꯛ ꯃꯔꯨꯞꯅ ꯁꯤꯒꯤ ꯃꯇꯥꯡꯁꯤꯗꯅ ꯀꯔꯤ ꯍꯥꯏꯕꯤꯅꯤꯡꯕ
ꯃꯔꯨꯞꯅ ꯍꯥꯏꯔꯤꯕꯗꯣ ꯑꯆꯨꯝꯕꯅꯤ ꯃꯔꯨꯞꯅ ꯄꯟꯕꯤꯔꯤꯕ ꯃꯁꯥꯟꯅꯁꯤꯡꯗꯤ ꯌꯥꯝꯅ ꯂꯥꯏꯕ ꯃꯁꯥꯟꯅ ꯑꯣꯏꯕ ꯇꯥꯔꯒꯁꯨ ꯌꯥꯝꯅ ꯅꯨꯡꯉꯥꯏꯕ ꯑꯩꯈꯣꯏꯗ ꯑꯐ ꯑꯐꯕ ꯄꯥꯎꯇꯥꯛ ꯄꯤꯕ ꯃꯁꯥꯟꯅꯅꯤ ꯍꯥꯏꯅ ꯊꯝꯖꯒꯦ
ꯁꯨꯝꯕꯅꯤ ꯑꯗꯨꯒ ꯑꯩꯈꯣꯏꯒꯤ ꯁꯥꯟꯅꯕ ꯈꯣꯠꯅꯕꯁꯦ ꯁꯤꯁꯦ ꯀꯃꯥꯏꯅ ꯇꯧꯒꯦꯗ ꯁꯤꯁꯤꯅ ꯅꯍꯥꯁꯤꯡ ꯈꯛꯇ ꯅꯠꯇꯕ ꯑꯍꯟꯁꯤꯡ ꯈꯛꯇ ꯅꯠꯇꯕ ꯂꯩꯔꯤꯕ ꯀꯥꯡꯂꯨꯞ ꯃꯥꯟꯅꯗꯕ ꯀꯌꯥ ꯑꯃ ꯈꯨꯟꯅꯥꯏꯁꯤꯗ ꯂꯩꯃꯤꯟꯅꯔꯤꯕ ꯈꯨꯟꯗꯥꯃꯤꯟꯅꯔꯤꯕ ꯀꯌꯥ ꯑꯃ ꯁꯦ ꯑꯃꯒ ꯑꯃꯒ ꯍꯛꯆꯥꯡꯒꯤ ꯃꯇꯥꯡꯗ ꯑꯣꯏꯒꯦꯔꯥ ꯅꯨꯡꯁꯤꯅꯕꯒꯤ ꯃꯇꯥꯡꯗ ꯑꯣꯏꯒꯦꯔꯥ ꯁꯨꯃꯥꯏꯅ ꯀꯥꯟꯅꯕ ꯀꯌꯥ ꯑꯃ ꯄꯤꯔꯤ ꯑꯗꯨꯅ ꯁꯥꯟꯅ ꯈꯣꯠꯅꯕꯁꯦ ꯄꯨꯛꯅꯤꯡ ꯊꯧꯒꯠꯃꯤꯟꯅꯁꯤꯍꯥꯏꯗꯨꯅ ꯊꯝꯖꯒꯦ ꯃꯔꯨꯞ ꯑꯗꯨꯗꯤ ꯉꯁꯤꯒꯤꯗꯤ ꯁꯨꯃꯥꯏꯅ ꯃꯇꯥꯡꯁꯤꯗ ꯀꯩꯅꯣ ꯇꯧꯖꯔꯒꯦ ꯌꯥꯝ ꯅꯨꯡꯉꯥꯏꯖꯔꯦ ꯃꯈꯥ ꯇꯥꯔꯛꯄꯗ ꯃꯔꯨꯞ ꯑꯩꯈꯣꯏꯁꯨ ꯋꯥꯔꯤ ꯋꯥꯇꯥꯏ ꯀꯌꯥ ꯑꯃ ꯁꯥꯟꯅꯕ ꯐꯪꯒꯅꯤꯅ ꯊꯥꯖꯖꯩ
ꯎꯝ ꯅꯨꯡꯉꯥꯏꯖꯔꯦ ꯃꯔꯨꯞ